ꯇꯕ
ꯍꯜꯂꯣ
ꯑ
ꯑꯣ ꯇꯥꯕ꯭ꯔꯣ
ꯑꯣ ꯑꯣ ꯇꯥꯏ ꯇꯥꯏ ꯀꯩꯗꯔꯤꯅꯣ
ꯑꯩꯔꯣ ꯐꯝꯂꯝꯕꯅꯦꯗ ꯆꯨꯝꯅ
ꯑꯣ
ꯅꯗꯤ
ꯑꯩꯁꯨ ꯑꯗꯨꯝ ꯍꯤꯞꯄꯒ ꯂꯩꯗ ꯀꯩꯁꯨ ꯇꯣꯡꯉꯦ ꯂꯩꯗꯕ ꯊꯕꯛ
ꯑ
ꯇꯝꯄꯥꯛꯇ ꯂꯩꯕ꯭ꯔꯥ ꯆꯤꯡꯗꯔꯣ
ꯆꯤꯡꯈꯣꯡꯗ
ꯑꯣ ꯁꯥꯔꯃꯅꯤ ꯅꯣꯏ ꯑꯩꯁꯨ ꯁꯔ ꯃꯅꯤꯀꯣ ꯅꯅꯨꯡꯁꯥ
ꯌꯥꯝ ꯁꯥꯕꯗꯤ ꯑꯣꯏꯗꯦꯍꯦ ꯅꯨꯡꯁꯥ ꯊꯣꯛꯇꯦ ꯅꯣꯡ ꯅꯣꯡ ꯃꯥꯝꯃꯦ ꯅꯣꯡ ꯃꯪꯉꯦ ꯑꯗꯨꯝ
ꯑꯣ ꯑꯁ ꯑꯩꯈꯣꯏꯗꯤ ꯁꯥꯔꯦꯅꯦ ꯉꯁꯤꯁꯦ
ꯑꯣ ꯅꯪ ꯀꯥꯏ ꯂꯩꯒꯦ
ꯑ ꯆꯤꯡ ꯃꯇꯣꯟꯗ ꯂꯩꯔꯦ ꯑꯩꯈꯣꯏꯗꯤ
ꯑꯣ ꯀꯩꯗꯧꯔꯤꯅꯣ ꯍꯧꯖꯤꯛꯇꯤ
ꯑꯦꯍ ꯀꯩꯁꯨ ꯇꯧꯗꯗꯅ ꯑꯗꯨꯝ ꯍꯤꯞꯄꯒ ꯂꯩꯌꯦ
ꯑꯣ ꯕ꯭ꯔꯣꯈꯣꯏꯗꯤ ꯆꯍꯤ ꯀꯌꯥꯃꯨꯛ ꯁꯨꯅꯤ
ꯑꯩꯈꯣꯏꯗꯤ ꯇ꯭ꯋꯦꯟꯇꯤ ꯁꯚꯦꯟ ꯁꯨꯔꯦ ꯅꯪꯗꯤ
ꯑꯣ ꯑꯩ ꯇ꯭ꯋꯦꯟꯇꯤ ꯇꯨꯅꯦ
ꯑꯣ ꯑꯣ ꯑꯗꯨꯅ ꯑ ꯕꯣꯜ ꯌꯦꯡꯗꯦ
ꯕꯣꯜ ꯌꯦꯡꯉꯦ ꯉꯁꯤꯒꯤꯗꯤ ꯇꯪꯈꯥꯏ ꯈꯛꯇ ꯌꯦꯡꯉꯦ ꯑꯌꯨꯛꯇ
ꯑ ꯍ ꯖꯤꯁꯨ ꯆꯨꯝꯃꯦ ꯇꯥꯏꯃꯤꯡꯁꯦ ꯄꯨꯔꯥ ꯐꯔꯥ ꯇꯥꯈ꯭ꯔꯕꯀꯣ
ꯍꯣꯏ
ꯇꯨꯝꯗꯕꯤꯗ ꯉꯥꯏꯁꯨ ꯈꯔ ꯋꯥꯅꯤ ꯑꯗꯣ ꯍꯧꯒꯠꯅꯤꯡꯉꯥꯏꯁꯨ ꯈꯔ ꯉꯟꯕ
ꯍꯣꯏ ꯍꯣꯏ ꯃꯥꯅꯦ
ꯇꯥꯕ
ꯀꯩꯀꯥ ꯂꯩꯔꯗꯤ ꯀꯥꯏꯗꯦꯕ ꯏꯃꯥꯟꯅꯕꯁꯤꯡꯅ ꯍꯤꯡꯃꯤꯟꯅꯁꯦ ꯀꯩꯗ ꯇꯨꯝꯕ ꯃꯇꯝꯗꯁꯨ ꯑꯗꯨꯝ ꯂꯩꯌꯦꯕ
ꯍꯥ ꯍꯥ
ꯑꯗ ꯌꯨꯝꯗ ꯀꯩꯅꯣ ꯇꯧꯕꯗꯨꯗꯤ ꯈꯔ ꯐꯔꯛ ꯇꯥꯕ ꯍꯥꯏꯗꯤ ꯃꯇꯝꯗꯣ ꯌꯥꯗꯦꯗꯅ ꯏꯃꯨꯡꯗꯗꯤ
ꯑꯥ ꯍꯣꯏꯖꯨꯝꯃꯦ ꯆꯖꯨꯝꯃꯦ
ꯈꯔꯋꯥꯏꯗꯅ ꯑꯗꯗ
ꯎꯝ ꯀꯣꯂꯦꯖ ꯀꯥꯔꯤꯕ꯭ꯔꯣ ꯅꯪꯗꯤ
ꯍꯣꯏ ꯀꯣꯂꯦꯖ ꯀꯥꯔꯤ ꯑꯩ
ꯑꯣ ꯑꯣ ꯑꯗꯣ ꯍꯟꯗꯛ ꯁꯨꯇꯤ ꯂꯩꯕꯒꯤꯔ
ꯁꯝꯃꯔ ꯚꯦꯀꯦꯁꯟ ꯂꯩꯕꯒꯤ ꯍꯣꯏ ꯍꯣꯁꯇꯦꯜꯗꯒꯤ ꯊꯣꯛꯂꯛꯄ
ꯑꯣ ꯑꯣ ꯆꯠ ꯆꯠ ꯐ ꯍꯥꯏꯅꯦ
ꯊꯣꯛꯣꯔꯛꯑꯒ ꯏꯃꯥꯟꯅꯕꯁꯤꯡꯁꯨ ꯂꯩꯇꯦ ꯃꯩ ꯃꯩ ꯊꯕꯛ ꯂꯣꯏ ꯆꯟꯅꯈ꯭ꯔꯦ ꯚꯤꯀꯦꯁꯟꯗꯣ ꯍꯥꯏꯕꯗꯤ ꯃꯇꯝ ꯆꯥꯅ ꯊꯥꯗꯕꯅꯤꯅ ꯑꯇꯣꯞꯄ ꯃꯐꯝꯒꯤꯅ ꯇꯣꯉꯥꯟꯅ ꯊꯥꯕ ꯑꯇꯣꯞꯄ ꯃꯐꯝ ꯇꯣꯉꯥꯟ ꯊꯥꯕꯅꯤꯅꯀꯣ
ꯍꯣꯏ ꯍꯣꯏ ꯆꯨꯝꯃꯦ ꯎꯝ ꯎꯝ
ꯑꯗꯨ
ꯑꯆꯥ ꯑꯆꯥ
ꯕ꯭ꯔꯣꯍꯔꯗꯤ ꯀꯩ ꯃꯊꯦꯜ ꯆꯥꯕꯤꯈ꯭ꯔꯒꯦ
ꯑꯁ ꯑꯩꯈꯣꯏꯗꯤ ꯀꯔꯤ ꯁꯧꯒ꯭ꯔꯤꯒ ꯕꯦꯂꯦꯟꯗ꯭ꯔꯤ ꯊꯣꯡꯕꯤꯔꯝꯃꯦ ꯑꯌꯨꯛꯇ
ꯍꯥꯑꯣꯏꯅꯦ
ꯑꯁ ꯈꯪꯗ꯭ꯔꯦꯗ ꯅꯣꯏꯁꯨ ꯌꯨꯝ ꯆꯠꯄꯅꯤꯅꯪ ꯈꯔ ꯍꯥꯎꯔꯝꯃꯤ ꯌꯨꯝ ꯆꯠꯃꯤꯟꯅ ꯈꯔ ꯅꯨꯡꯉꯥꯏꯔꯕꯅꯤꯍ ꯏꯟꯁꯥꯡꯕꯨꯗꯤ
ꯀꯪꯅ ꯇ ꯆꯝꯅꯩꯗꯣ ꯑꯩꯈꯣꯏꯁꯨ ꯑꯗꯨꯝ ꯂꯩꯔ ꯆꯥꯕꯅꯤꯅ
ꯍ
ꯑꯍꯣꯏ ꯑꯗꯨꯝ ꯑꯍꯥꯎꯕ ꯉꯥꯛꯇꯗꯤ ꯆꯥꯏꯨ ꯑꯌꯥꯝꯕ ꯍꯟꯅ ꯃꯇꯝꯗꯤ ꯑꯁꯦꯡꯕ ꯁꯦꯡꯅ ꯍꯥꯏꯔꯒ ꯀꯩꯅꯣ ꯍꯤꯟꯖꯥꯡ ꯍꯥꯎꯗꯕꯩꯗꯩꯗꯤ ꯍꯥꯎꯕꯅ ꯍꯦꯟꯅ ꯆꯥꯔꯛꯏꯦꯀꯣ ꯍꯟꯗꯛꯁꯦ
ꯍꯥ ꯍꯥ ꯑꯗꯨꯅ ꯅꯣꯏꯒꯤ ꯍꯣꯁꯇꯦꯜꯁꯤ ꯀꯃꯥꯏ ꯇꯧꯕ ꯈꯔ ꯂꯤꯕꯤꯌꯨꯅꯦ ꯃꯃꯟꯒꯨꯝꯕꯁꯨ ꯎꯝ
ꯍꯣꯁꯇꯦꯜ ꯃꯤ ꯅꯨꯄꯥꯒꯤ ꯍꯣꯁꯇꯦꯜ ꯇꯣꯉꯥꯟꯅ ꯅꯨꯄꯤꯒꯤ ꯍꯣꯁꯇꯦꯜ ꯇꯣꯉꯥꯟꯅ ꯂꯩꯕ ꯑꯩꯈꯣꯏ ꯑꯗꯨꯝ ꯀꯣꯂꯦꯖ ꯍꯥꯏꯔꯤꯅꯦꯕꯣ ꯑꯩꯈꯣꯏ ꯇ꯭ꯔꯦꯟꯅꯤꯡꯅꯦꯕ
ꯑꯣ ꯑꯣ ꯑꯣ ꯑꯣ
ꯑꯈꯣꯏꯁꯦ
ꯍ ꯍ
ꯑꯗ ꯅꯨꯄꯥꯒꯤꯗ ꯃꯤ ꯆꯥꯝꯃꯃꯨꯛ ꯂꯩꯌꯦ꯫ ꯎꯝ ꯅꯨꯄꯤꯒꯤꯅ ꯆꯥꯝꯃ ꯆꯥꯝꯃ
ꯑꯣ ꯑꯣ ꯍꯣꯏ
ꯅꯨꯄꯤꯒꯤꯗꯤ ꯈꯪꯗꯦ ꯃꯤ ꯌꯥꯡꯈꯩꯃꯨꯛ ꯂꯩꯔꯝꯗꯧ ꯃꯥꯜꯂꯦ ꯃꯣꯏꯗꯣ꯫
ꯑꯣ
ꯑꯗꯨꯗ ꯔꯨꯝ ꯁꯤꯅꯤꯌꯔ ꯖꯨꯅꯤꯌꯔ ꯁꯤꯃꯤꯁꯇꯔ ꯑꯩ ꯆꯍꯤ ꯃꯔꯤ ꯈꯥꯏꯔꯦꯗꯅ ꯐꯔꯁ ꯏꯌꯔ ꯁꯦꯀꯦꯟ ꯏꯔ ꯊꯥꯔꯠ ꯏꯌꯔ ꯐꯣꯔꯠ ꯏꯌꯔ ꯀꯣ꯫
ꯍ ꯍꯣꯏ
ꯑꯗꯨꯗ ꯑꯝ ꯁꯤꯅꯤꯌꯔꯅ ꯑ ꯔꯨꯜ ꯇꯧꯗꯣꯔꯤꯕ꯫ ꯑꯗꯨꯒ ꯍꯣꯁꯇꯦꯜꯗꯗꯤ
ꯑꯣ
ꯅꯤ ꯍꯥꯏꯗꯤ
ꯃꯣꯏ ꯁꯤꯅꯦꯔꯤꯇꯤ ꯔꯨꯜ ꯂꯩꯕ꯭ꯔꯣ꯫
ꯍꯣꯏ ꯁꯤꯅꯦꯔꯤꯇꯤ ꯔꯨꯜ ꯏꯟꯖꯤꯅꯤꯌꯥꯔꯤꯡꯒꯤꯗꯤ꯫
ꯑꯣ ꯑ ꯑꯠꯆꯥ ꯑꯗꯨ ꯊꯥꯗꯒꯨꯝꯕ ꯀꯌꯥ ꯁꯨꯃꯥꯏꯅ ꯃꯃꯜ ꯂꯧꯕ꯭ꯔꯥ ꯄ꯭ꯔꯥꯏꯚꯦꯠ ꯒꯣꯚꯔꯃꯦꯟꯒꯤꯁꯣ꯫
ꯎꯝ ꯒꯣꯚꯔꯃꯦꯟꯒꯤ ꯇꯥꯏꯞꯅꯦ ꯍꯣꯏ꯫
ꯑꯣ
ꯔꯒꯤ ꯑꯣꯏꯅ ꯊꯤ ꯑꯈꯣꯏꯁꯦ ꯑꯈꯣꯏ ꯇꯥꯝꯃꯤꯁꯦ꯫ ꯀꯣꯂꯦꯖꯀꯤ ꯑꯣꯏꯅꯗꯤ ꯂꯤꯁꯤꯡ ꯀꯨꯟ ꯆꯥ ꯍꯨꯝꯗꯣꯏꯊꯤ ꯊꯥꯔꯇꯤ ꯐꯤꯇꯤ ꯊꯥꯎꯖꯟ꯫
ꯀꯣꯂꯦꯖ ꯀꯤ
ꯇꯥꯕ꯭ꯔꯣ
ꯍꯣꯏ ꯍꯣꯏ ꯇꯥꯏ
ꯍꯜꯂꯣ
ꯑ ꯇꯥꯕ꯭ꯔꯣ
ꯇꯥꯏꯌꯦ ꯇꯥꯏꯌꯦ
ꯑꯣ
ꯑꯗꯨꯒ ꯑ ꯍꯣꯁꯇꯦꯜ ꯑꯦꯃꯤꯁꯟꯅ ꯑꯃꯨꯛ ꯂꯤꯁꯤꯡ ꯑꯦꯠꯃꯨꯛ ꯊꯤꯌꯦꯕ
ꯍꯣꯏ ꯍꯣꯏ
ꯑꯗꯨꯒ ꯍꯣꯁꯇꯦꯜ ꯊꯥ ꯊꯥꯒꯤꯅ ꯃꯦꯁ ꯐꯤꯅ ꯂꯤꯁꯤꯡ ꯑꯅꯤ ꯆꯥꯝꯃꯉꯥ꯫
ꯀꯦ ꯀꯌꯥꯥ ꯍꯥꯏꯕ
ꯍꯣꯁꯇꯦꯜꯒꯤꯅ ꯂꯤꯁꯤꯡ ꯑꯅꯤ ꯆꯥꯝꯃꯉꯥ꯫
ꯑꯣ ꯑꯠꯆꯥ ꯑꯠꯆꯥ ꯑꯗꯨ ꯆꯥ ꯆꯥꯕ ꯊꯛꯄꯗꯤ ꯑꯗꯨꯝ ꯅꯨꯡꯉꯥꯏꯕ꯭ꯔꯥ꯫
ꯏꯟꯖꯥꯡ ꯌꯥꯝ ꯍꯥꯎꯕ ꯑꯣꯏꯗꯦꯗ ꯑꯗꯨꯝ ꯆꯥꯡꯗꯅꯤ꯫
ꯍꯣ ꯍꯣ ꯃꯇꯝ ꯃꯇꯝꯒꯤ ꯌꯦꯟꯁꯪꯗꯤ ꯌꯥꯝ ꯌꯥꯝ ꯄꯤꯔꯝꯃꯅꯤ꯫
ꯍꯣꯏ ꯍꯋꯥꯏ ꯑꯗꯨꯝ ꯄꯤꯌꯦ ꯏꯌꯥꯝꯕ ꯎꯇꯤ ꯀꯩꯀꯥ ꯁꯒꯨꯜ ꯍꯋꯥꯏ꯫
ꯑꯠꯆꯥ ꯑꯠꯆꯥ ꯍꯋꯥꯏꯁꯨ ꯐꯖꯅ ꯊꯣꯝꯕꯤꯔꯝꯃꯗꯤ ꯑꯗꯨꯝ ꯍꯥꯎꯏ꯫ ꯉꯥꯎꯔꯒ ꯑꯈꯣꯏꯒꯤ ꯑꯗꯨ ꯇꯣꯏꯅ ꯆꯥꯔꯗꯤ ꯈꯪꯗ꯭ꯔꯦ꯫
ꯑ ꯍ ꯍꯣꯏ ꯎꯝ
ꯅꯣꯏ ꯌꯨꯝꯁꯤꯗꯤ ꯑꯁ ꯂꯥꯎꯒꯨꯝꯕ ꯁꯨꯗꯕ꯭ꯔꯥ
ꯁꯨꯋ‌ꯦ ꯑꯩꯈꯣꯏ ꯂꯧ ꯇꯧꯋꯦ
ꯎꯝ ꯅꫭꯏ ꯂꯧ ꯍꯥꯏꯗꯤ ꯏꯁꯤꯡꯒꯤꯔꯥ ꯅꯠꯇ꯭ꯔꯒ ꯆꯤꯡꯒꯤꯔꯣ
ꯑꯩꯈꯣꯏ ꯆꯤꯡꯒꯤ ꯊꯕꯛ ꯇꯧꯗꯤꯌ‌ꯦ ꯑꯗꯨꯝ ꯇꯝꯄꯥꯛ ꯂꯧꯇꯧꯕꯅꯦ
ꯑꯠꯆꯥ ꯑꯠꯆꯥ
ꯍꯥꯏꯕꯗꯤ ꯂꯩꯇꯦꯕ ꯍꯥꯏꯕꯗꯤ ꯆꯨꯝꯅ ꯆꯤꯡꯈꯣꯡꯗ ꯍꯤꯡꯕ ꯉꯥꯛꯀꯗꯅꯦꯕ ꯌꯥꯝ ꯊꯥꯞꯄ ꯑꯥ ꯊꯝꯄꯥꯛꯇꯗꯤ
ꯍ ꯍ ꯍ
ꯑꯗꯒꯤ
ꯎꯝ ꯅꯣꯏ ꯆꯍꯤꯗ ꯐꯧꯒꯨꯝꯕꯁꯦ
ꯎꯝ
ꯑꯥ ꯏꯁꯤꯡꯒꯤꯗꯤ ꯌꯥꯝ ꯌꯥꯝ ꯂꯧꯔꯝꯕ ꯌꯥꯏꯀꯣ
ꯑꯈꫭꯏ
ꯆꯍꯤꯗ ꯐꯥꯎꯁꯦ
ꯊꯣꯛꯑꯦ ꯑꯗꯨꯝ ꯑꯩꯈꯣꯏꯅ ꯂꯥꯛꯇ ꯁꯤꯡꯉꯝ ꯑꯗꯨꯝ ꯊꯣꯛ ꯆꯠꯂꯦꯕ
ꯑꯣ ꯑꯣ ꯑꯣ ꯍꯣꯏ ꯁꯪꯉꯥꯝꯗꯣ ꯀꯌꯥꯒꯨꯝꯕ ꯇꯧꯕ꯭ꯔꯥ ꯅꯣꯏꯗꯤ
ꯑꯩꯗꯤ ꯈꯪꯗꯦ ꯏꯕꯥ ꯀꯣꯏ ꯆꯝꯅꯤꯅ ꯂꯧꯗꯤ ꯄꯥꯛꯆꯗꯕꯅꯤ
ꯍ ꯍꯣꯏ
ꯑꯩꯉꯣꯟꯗꯗꯤ ꯂꯥꯏꯔꯤꯛ ꯇꯝꯃꯣ ꯂꯥꯏꯔꯤꯛ ꯇꯝꯃꯣ ꯑꯗꯨꯝ ꯍꯥꯏ
ꯎꯝ ꯍꫭꯏꯅꯦ ꯃꯊꯪꯗ ꯑꯣꯐꯤꯁꯔ ꯑꯣꯏꯅ ꯍꯜꯂꯛꯄꯗꯨꯅꯤꯅꯦ ꯃꯣꯏꯅ ꯉꯥꯏꯔꯤꯁꯦ
ꯁꯪꯉꯝꯗ ꯕꯣꯔꯥ ꯎꯝ ꯐꯔꯗꯤ ꯀꯨꯟ ꯃꯉꯥꯃꯨꯛꯁꯨ ꯊꯣꯛꯄꯁꯨ ꯃꯥꯜꯂꯦ ꯑꯩꯈꯣꯏꯗꯤ ꯕꯣꯔꯥ ꯕꯣꯔꯥꯗ ꯆꯠꯂꯦꯕ ꯕꯣꯔꯥ ꯑꯆꯧꯕꯗꯣ
ꯍꯣꯏ ꯍꯣꯏ ꯆꯨꯝꯃꯦ ꯆꯨꯝꯃꯦ ꯕꯣꯔꯥ ꯑꯩꯈꯣꯏ ꯆꯤꯡꯃꯤꯁꯤꯡꯅꯗꯤ ꯇꯤꯟ ꯑꯣꯏꯅ ꯁꯤꯖꯤꯟꯅꯩꯀꯣ
ꯍꯣꯏ ꯃꯣꯏ ꯁꯤꯖꯤꯟꯅꯕꯅꯦ
ꯎꯝ ꯎꯝ
ꯑꯗꯣ ꯌꯥꯝ ꯇꯣꯉꯥꯟꯈ꯭ꯔꯦ ꯍꯥꯏꯕꯗꯤ ꯊꯥꯏꯅꯒ ꯂꯧ ꯎꯕꯖꯦ ꯏꯃꯨꯡ ꯑꯃꯒꯤ ꯂꯧ ꯆꯠꯁꯤ ꯍꯥꯏꯕꯗꯤ ꯌꯥꯗ꯭ꯔꯦꯕ
ꯑꯣ ꯑꯣ
ꯃꯦꯆꯤꯟꯅ ꯂꯣꯏ ꯁꯤꯟꯈ꯭ꯔꯦꯕ
ꯍ ꯍ
ꯂꯧ ꯈꯥꯎꯕꯁꯨ ꯌꯩꯕꯁꯨ ꯎꯝ ꯆꯦꯡ ꯊꯥꯡꯕꯁꯨ ꯐꯧ ꯊꯥꯡꯕꯁꯨ ꯍꯥꯏꯕ ꯂꯣꯏꯅꯃꯛ ꯁꯦꯠꯇ ꯑꯩꯈꯣꯏ ꯇꯧꯕꯤꯔꯒꯦ ꯄꯩꯁꯥ ꯄꯤꯔꯣ ꯍꯥꯏꯔꯦ ꯑꯗꯨꯝ ꯄꯤꯔꯅꯤ
ꯑ ꯂꯥꯎ ꯁꯨꯕꯁꯨ ꯄꯩꯁꯥꯒꯤ ꯋꯥꯅꯤꯅꯦꯀꯣ ꯍꯟꯗꯛꯁꯤꯗꯤ
ꯄꯩꯁꯥ ꯌꯥꯝ ꯆꯪꯉꯦ ꯑꯗꯣ ꯂꯧ ꯂꯩꯕꯒꯤ ꯍꯨꯟꯗꯣꯛꯄ ꯍꯥꯏꯕꯗꯤ ꯑꯍꯟꯁꯤꯡꯒꯤ ꯄꯥꯎꯔꯧ ꯂꯩꯗꯅ ꯂꯧ ꯐꯠꯇꯦ ꯍꯥꯏꯅ ꯂꯧꯣꯛꯄ ꯌꯥꯗꯦ ꯑꯩꯅ
ꯑꯥ
ꯑꯗꯨꯒꯤ ꯂꯧ ꯑꯗꯨꯝ ꯎꯔꯤ ꯋꯥꯅꯤ ꯌꯨꯝꯒꯤ ꯂꯧ ꯂꯩꯕꯒꯤ
ꯑ ꯅꯣꯏꯒꯤ ꯑꯣꯏꯅ ꯃꯤꯒꯤꯗ ꯇꯧꯗꯕꯤꯗ ꯅꯣꯏꯒꯤ ꯑꯣꯏꯅꯔꯤ ꯂꯩꯔꯤꯀꯣ
ꯍꯣꯏ ꯑꯩꯈꯣꯏ ꯈꯨꯟꯁꯤꯡꯗꯤ ꯇꯝꯄꯥꯛꯀꯤ ꯂꯧ ꯂꯣꯏꯅꯃꯛ ꯂꯩꯅꯩꯌꯦ
ꯑꯣ ꯑꯣ ꯑꯣ ꯐꯥꯏꯅꯦ ꯑꯗꯨꯗꯤ
ꯍꯣꯏ
ꯑꯩꯈꯣꯏꯁꯨ ꯂꯥꯎꯕꯨꯗꯤ ꯆꯠꯇꯣꯏꯕ ꯑꯩꯈꯣꯏꯁꯨ ꯇꯥꯎꯟ ꯃꯆꯥꯗ ꯂꯩꯕꯅꯤꯅꯀꯣ
ꯎꯝ ꯎꯝ
ꯇꯥꯎꯟ ꯃꯅꯨꯡꯗ ꯂꯩꯕꯅꯤꯅ ꯂꯥꯎꯒꯨꯝꯕ ꯂꯩꯇꯕ ꯃꯐꯝꯅꯤ
ꯇꯥꯎꯅ ꯂꯩꯔꯁꯨ ꯂꯧ ꯎꯕꯗꯤ ꯌꯥꯏꯗ ꯃꯤ ꯍꯧꯖꯤꯛ ꯑꯥꯗꯒꯤ ꯃꯐꯝ ꯍꯥꯏꯔꯛꯑꯒꯦ ꯃꯣꯏ ꯑꯗꯨꯋꯥꯏꯗꯒꯤ ꯌꯥꯝ ꯇꯧꯕ ꯂꯥꯛꯑꯦ ꯑꯗꯨꯝ
ꯑ ꯂꯝꯁꯨ ꯂꯝ ꯂꯩꯇꯕꯅꯤꯅ ꯎꯄꯥꯏ ꯂꯩꯇꯕ
ꯎꯝ ꯎꯝ
ꯂꯅꯥꯎ ꯁꯨꯡꯉꯖꯀꯣ
ꯍꯣꯏ
ꯂꯥꯎꯁꯨ ꯁꯨ ꯑꯗꯨꯗꯤ ꯌꯥꯗꯦꯅꯦ ꯑꯩꯈꯣꯏꯁꯦ ꯍꯤꯡꯕ ꯋꯥꯏꯅꯦ
ꯂꯎꯁ ꯑ
ꯎꯝ ꯎꯝ
ꯂꯧ ꯁꯨꯗ꯭ꯔꯁꯨ ꯊꯕꯛ ꯑꯃꯕꯨ ꯇꯧꯔꯗꯤ ꯌꯥꯏ ꯍꯣꯏ ꯍꯣꯏ ꯍꯣꯏ ꯑꯗꯨꯅꯤ ꯑꯩꯅ ꯍꯥꯏꯖꯩ
ꯊꯕꯛꯁꯦ ꯊꯕꯛꯁꯨ ꯊꯤꯕ ꯂꯨꯔꯦꯅꯦ ꯍꯟꯗꯛꯁꯤꯗꯤ
ꯍꯣꯏ ꯍꯣꯏ ꯃꯄꯥꯟ ꯂꯣꯝꯗ ꯀꯣꯛ ꯆꯠꯂꯣꯗꯅ
ꯍꯣꯏ ꯑꯗꯨꯅ ꯐꯥꯔꯅꯤ ꯑꯁꯨꯃꯥꯏꯅ ꯄꯩꯁꯥ ꯈꯔ ꯇꯥꯜꯂꯒ
꯭ꯔꯣꯍ ꯃꯤ ꯀꯌꯥꯃꯨꯛ ꯂꯩꯒꯦ
ꯑꯩꯈꯣꯏꯗꯤ ꯃꯤ ꯌꯥꯝꯃꯦ ꯃꯆꯤꯟ ꯃꯅꯥꯎ ꯇꯔꯦꯠꯅꯦ
ꯑꯣ ꯑꯗꯨꯝ ꯌꯥꯏꯗ ꯍꯞꯑꯒꯁꯨ ꯃꯉꯥꯜꯂꯑꯦ ꯅꯨꯄꯤ ꯑꯃ ꯑꯩꯈꯣꯏ ꯏꯌꯥꯝꯕ ꯑꯍꯨꯝ ꯏꯆꯦ ꯑꯃ ꯑꯩꯅ ꯑꯇꯣꯕ ꯑꯣꯏꯕ
ꯑꯣ ꯑꯣ ꯑꯩꯁꯨ ꯑꯩ ꯑꯩ ꯃꯈꯥꯗ ꯏꯅꯥꯎꯅꯨꯄꯤ ꯃꯥ ꯂꯩꯌꯦ ꯑꯗꯣ ꯑ ꯃꯊꯛꯇꯅ
ꯑꯩ ꯃꯊꯛꯇ ꯂꯩꯔꯦ ꯃꯉꯥꯁꯤꯗꯤ ꯑ ꯍꯣꯏ ꯍꯣꯏ ꯍꯣꯏ ꯏꯆꯟꯟꯅꯨꯄꯤ ꯍꯣꯏ ꯃꯣꯏ ꯃꯔꯤꯗꯤ ꯑꯃ ꯄꯥꯟꯈ꯭ꯔꯦ
ꯑ ꯑꯩꯈꯣꯏꯁꯨꯦ ꯏꯌꯥꯝꯕ ꯑꯃ ꯄꯤꯊꯤꯔꯦ ꯑ
ꯍꯧꯣꯏꯁꯨꯛ ꯑꯍꯨꯝꯈꯛ ꯂꯩꯦꯝꯍꯧꯔꯦ
ꯑꯩꯈꯣꯏꯗꯤ ꯅꯨꯄꯤ ꯑꯃꯈꯛꯇꯅꯤ
ꯑ ꯅꯈꯣꯏ ꯅꯨꯄꯤ ꯈꯛꯇ ꯑꯃꯈꯛ
ꯑꯍꯣꯏ ꯍꯣꯏ ꯃꯌꯥꯏ ꯑꯣꯏꯗꯣꯏꯕ ꯃꯊꯛꯇ ꯏꯌꯥꯝꯕ ꯑꯅꯤ ꯃꯈꯥꯗ ꯑꯩꯒ ꯏꯌꯥꯝꯕ ꯑꯃꯒꯗ
ꯑꯣ ꯄꯥꯈꯪ ꯌꯥꯝꯃꯤꯅꯦ ꯅꯨꯄꯥ
ꯅꯣꯏ ꯅꯨꯄꯥ ꯑꯅꯤ ꯑꯍꯟꯅꯅꯤ
ꯑꯆꯥ ꯑꯠꯆꯥ ꯑꯗꯨ ꯅꯣꯏ ꯃꯉꯥ ꯍꯥꯏꯕꯅꯤꯀꯣ
ꯍ
ꯑꯗꯨꯗ ꯅꯨꯄꯤ ꯑꯃꯈꯛ
ꯍꯣꯏ
ꯑꯣ ꯑꯁ ꯅꯨꯄꯥ ꯌꯥꯝꯕꯅꯦ ꯑꯗꯨꯒꯤ
ꯍ ꯏꯅ ꯃꯥ ꯀ꯭ꯔ ꯌꯥꯅ
ꯑ ꯊꯕꯛ ꯂꯥꯎ ꯑꯃꯁꯨꯡ ꯁꯨꯅꯤꯉꯁꯤꯗꯤ ꯊꯥꯛꯑꯅꯤ ꯍꯦꯟꯅꯔꯤꯁꯦ
ꯂꯧ ꯆꯠꯅꯗꯦꯕ ꯃꯥꯏ ꯃꯥꯏ ꯊꯕꯛ ꯂꯣꯏ ꯇꯧꯔꯛꯧꯕꯒꯤ
ꯍꯣꯏ ꯍꯣꯏ ꯍꯣꯏ ꯆꯨꯝꯃꯦ ꯍꯟꯗꯛꯁꯤꯗꯤ ꯂꯥꯎ ꯆꯠꯄꯁꯨ ꯑꯗꯨꯝ ꯆꯥꯟꯅꯗ꯭ꯔꯤꯗ
ꯂꯧ ꯍꯥꯏꯁꯦ ꯑꯩꯈꯣꯏ ꯑꯩꯈꯣꯏ ꯐ꯭ꯔꯤ ꯂꯩꯕꯒꯤ ꯌꯨꯝ ꯃꯅꯥꯛꯇ ꯑꯣꯏꯕꯒꯤ ꯂꯧꯗꯣ
ꯑꯣ ꯑꯣ
ꯁꯪꯅꯀꯥꯟꯗ ꯑꯗꯨꯝ ꯌꯦꯡꯕ ꯆꯠꯄ ꯑꯩꯅ ꯆꯠꯄ ꯑꯗꯨꯝ ꯑꯩꯈꯣꯏ ꯍꯥꯏꯌꯦ ꯑꯗꯨꯝ ꯅꯪ ꯂꯧ ꯆꯠꯅꯤꯡꯗ꯭ꯔꯗꯤ ꯎꯝ ꯅꯪ ꯅꯣꯏꯒꯤ ꯄꯩꯁꯥꯗ ꯄꯤꯔꯛꯑꯣ ꯃꯤ ꯅꯦꯛꯈ꯭ꯔꯁꯦ ꯑꯩꯈꯣꯏꯗꯤ ꯃꯤ ꯑꯗꯨꯝ ꯅꯦꯛꯑꯦꯕ
ꯑ
ꯑꯗꯨꯝ ꯇꯧꯔꯤꯛꯅꯤ
ꯑꯣ ꯑꯗꯨ ꯑ